ꯑꯣ
ꯍꯜꯂꯣ
ꯒꯨꯗ ꯃꯣꯔꯅꯤꯡ ꯎ ꯍꯜꯂꯣ
ꯇꯥꯏꯌꯦ
ꯀꯩꯗꯧꯔꯤꯅꯣ
ꯀꯔꯤꯁꯨ ꯇꯧꯗꯦ ꯐꯝꯃꯒ ꯂꯩꯕꯅꯦ
ꯆꯥꯛ ꯆꯥꯔꯕ‌ꯣ ꯏꯕꯦꯝꯃ
ꯆꯥꯔꯦ ꯆꯥꯔꯦ ꯏꯌꯥꯝꯕ
ꯍꯥꯎ ꯀꯩ ꯀꯔꯤ ꯃꯊꯦꯟ ꯆꯥꯒꯦ
ꯉꯁꯤꯗꯤ ꯗꯥꯜ ꯆꯥꯏꯌꯦ ꯑꯩꯁꯨ ꯌꯥꯝ ꯍꯥꯎꯇ‌ꯦꯍꯦ
ꯗꯥꯜꯗꯨ ꯍꯥꯎꯇ꯭ꯔꯗꯤ ꯀꯔꯤꯅꯣ ꯃꯤꯅ ꯍꯥꯎꯅ ꯆꯥꯅꯔꯤꯁꯤꯗꯤ
ꯑꯩꯗꯤ ꯍꯥꯎꯇꯦ ꯅꯪꯒꯤ ꯍꯥꯎꯕ꯭ꯔꯣ
ꯑꯩꯈꯣꯏꯗꯤ ꯍꯥꯎꯋꯦ ꯌꯥꯝ ꯇꯣꯏꯅ ꯆꯥꯏꯌ‌ꯦ ꯗꯥꯜꯗꯣ ꯗꯤꯑꯦꯝꯗꯀ‌ꯣ
ꯑꯁ ꯑꯩꯗꯤ ꯆꯥꯅꯤꯡꯗꯦ ꯑꯩ ꯍꯨꯟꯗꯣꯛꯈ꯭ꯔꯅꯤ ꯑꯩꯒꯤ ꯗꯥꯥꯜꯁꯦ ꯂꯧꯒꯦꯔꯥ
ꯍꯣꯏ ꯊꯤꯜꯂꯛꯑꯣ
ꯍꯣꯏ ꯊꯤꯜꯂꯛꯀꯦ ꯊꯥꯔꯛꯀꯦ ꯒꯥꯔꯤꯗ
ꯒꯥꯔꯤꯗ ꯗꯤꯂꯤꯚꯔꯤ ꯑꯦꯞ ꯑꯦꯃꯥꯖꯣꯟꯗ ꯊꯥꯔꯛꯀꯦꯔꯥ
ꯑꯥꯎ ꯑꯃꯥꯖꯣꯟꯗ ꯊꯥꯔꯛꯀꯦ
ꯉꯥꯏꯔꯝꯒ‌ꯦ ꯑꯦꯗ꯭ꯔꯦꯁ
ꯅꯪꯒꯤ ꯍꯥꯏꯔꯛꯑꯣ ꯑꯩ ꯊꯥꯔꯛꯇꯣꯏꯅꯤꯅ
ꯍꯥꯏꯔꯒꯦ ꯍꯥꯏꯔꯒꯦ
ꯍꯣꯏ ꯍꯣꯏ ꯍꯣꯏ ꯍꯥꯏꯔꯛꯑꯣ ꯍꯣꯔꯦꯟ
ꯀꯅꯥꯅ ꯊꯣꯡꯕ꯭ꯔꯣ
ꯑꯩꯅ ꯊꯣꯡꯉꯦ ꯑꯩꯅ ꯊꯣꯡꯕꯒꯤ ꯑꯣꯏꯔꯝꯅꯤ
ꯍꯥꯎꯇꯕꯗꯣ ꯑꯗꯨꯒꯤ ꯑꯣꯏꯔꯝꯒꯅꯤꯀꯣ
ꯍ‌ꯦꯟꯁꯥꯡ ꯍꯥꯎꯇꯕꯒꯤꯅꯦ ꯑꯩꯅ ꯅꯠꯇꯤꯌ‌ꯦ ꯌꯦꯟꯒꯨꯝꯕ ꯑꯣꯏꯔꯗꯤ ꯑꯩ ꯊꯥꯎꯒꯅꯤꯍꯦ
ꯑꯣ ꯌꯦꯟꯒꯨꯝꯕ ꯁꯥ ꯉꯥ ꯊꯣꯡꯕꯅ ꯈꯔ ꯅꯨꯡꯉꯥꯏꯕ꯭ꯔꯥ
ꯍꯣꯏ ꯑꯗꯨꯒꯨꯝꯕꯅ ꯍꯥꯎꯕꯅꯤꯅꯀꯣ ꯊꯣꯡꯕꯗ ꯄꯥꯝꯃꯦꯕ ꯈꯔ ꯍꯥꯎꯅ ꯊꯣꯡꯅꯤꯉꯥꯏ ꯑꯇꯣꯞꯄꯗꯤ ꯏꯟꯇꯔꯦꯁ ꯑꯇꯣꯞꯄ ꯍꯦꯟꯖꯥꯡꯗꯤ ꯍꯥꯎꯗꯕꯅꯤꯅ ꯊꯣꯡꯅꯤꯡꯉꯥꯏꯁꯨ ꯏꯟꯇꯔꯦꯁ ꯂꯩꯇꯦ ꯑꯩꯗꯤ
ꯑꯣ
ꯅꯪꯗꯤ ꯁꯨꯃꯥꯏꯟ ꯇꯧꯗꯕ꯭ꯔꯥ
ꯑꯩꯗꯤ ꯆꯥꯛ ꯏꯟꯖꯥꯡ ꯄꯥꯛ ꯊꯣꯡꯗꯦ ꯊꯣꯡꯂꯗꯤ ꯁꯥꯒꯨꯝꯕ ꯑꯩꯗꯤ ꯁꯥꯒꯨꯝꯕ ꯄꯣꯛꯀꯨꯝꯕ ꯆꯤꯛꯀꯟꯒꯨꯝꯕ ꯐꯤꯁꯀꯨꯝꯕꯒꯨꯝꯕ ꯑꯗꯨꯨꯝꯕꯗꯣ ꯄꯥꯔꯇꯤ ꯇꯧꯔꯒ ꯀꯩꯅꯣ ꯊꯣꯡꯉꯦꯕꯀꯣ ꯌꯨꯝꯗꯗꯤ ꯊꯣꯡꯗꯦ ꯌꯨꯝꯗꯗꯤ ꯏꯃꯥ ꯈꯣꯏꯅ ꯊꯣꯡꯅ ꯄꯤꯖꯩ
ꯑꯁ ꯌꯥꯝ ꯅꯨꯡꯉꯥꯏꯕ ꯄꯨꯟꯁꯤꯅꯤꯅꯦ ꯅꯨꯄꯥꯁꯤꯡꯁꯦ
ꯎꯝ
ꯕꯣꯜ ꯌꯦꯡꯕ꯭ꯔꯣ ꯉꯔꯥꯡ
ꯕꯣꯜ ꯌꯦꯡꯍꯧꯗ꯭ꯔꯦ ꯉꯔꯥꯡꯒꯤ ꯕꯣꯜꯗꯣ
ꯎꯝ
ꯑꯩꯅ ꯄꯥꯝꯕ ꯇꯤꯝ ꯌꯥꯎꯗꯕ
ꯑꯁ ꯑꯗꯨꯏꯁꯨ ꯉꯔꯥꯡ ꯕ‌ꯣꯜ ꯌꯥꯝ ꯐꯖꯩꯌ‌ꯦ ꯏꯪꯂꯦꯟꯈꯣꯏ ꯁꯥꯟꯅꯕꯣꯏ ꯌꯥꯝ ꯐꯖꯩ ꯃꯣꯏ ꯑꯅꯤꯃꯛ
ꯑ ꯏꯪꯂꯦꯟꯒ ꯀꯣꯡꯒꯣ ꯁꯥꯟꯅꯕ꯭ꯔꯥ
ꯑꯥ
ꯀꯅꯥꯅ ꯉꯝꯈ꯭ꯔꯣ
ꯏꯪꯂꯦꯟꯅ ꯉꯝꯈ꯭ꯔꯦ ꯒꯣꯜ ꯑꯅꯤ ꯆꯜꯂꯒ
ꯌꯥꯝ ꯐꯥꯏꯅꯦ
ꯍꯣꯏ
ꯅꯦꯒ꯭ꯔꯣ ꯌꯥꯝ ꯌꯥꯎꯔꯝꯒꯅꯤꯀꯣ ꯌꯦꯡꯕꯁꯦ
ꯌꯥꯎꯗꯦꯍꯦ
ꯌꯥꯥꯎꯔꯝꯒꯅꯤ
ꯌꯥꯎꯗꯦ ꯅꯪꯗꯤ ꯆꯥꯛ ꯆꯥꯔꯕꯣ ꯍꯥꯥ
ꯍꯜꯂꯣ
ꯆꯥꯛ ꯆꯥꯔꯕꯣ
ꯑꯦ ꯏꯕꯦꯝꯃ ꯅꯣꯏ ꯀꯀꯥꯁꯦ ꯆꯥꯛ ꯆꯥꯔꯦ
ꯏꯁ
ꯆꯥꯛ ꯆꯥꯕ ꯂꯣꯏꯔꯒ ꯑꯥ
ꯀꯔꯤ ꯍꯦꯟꯖꯥꯡ ꯆꯥꯒꯦ ꯗꯥꯜ ꯆꯥꯕ꯭ꯔꯣ
ꯕꯥꯜꯁꯨ ꯆꯥꯏꯑꯌꯦ ꯁꯥꯎꯈ꯭ꯔꯤ ꯀꯨꯡꯁꯣꯏꯁꯨ ꯆꯥꯏꯑ
ꯑꯁ ꯃꯊꯦꯜ ꯌꯥꯝꯃꯦꯀꯣ
ꯌꯥꯝ ꯑꯣꯏꯔꯗꯤ ꯌꯥꯝ
ꯉꯁꯤ ꯁꯟꯗꯦ ꯅꯠꯇꯕꯅꯤꯅ ꯃꯊꯤꯟ ꯑꯅꯤꯈꯛ ꯇꯧꯔꯏ
ꯑꯁ ꯅꯨꯡꯉꯥꯏꯅꯦ ꯃꯇꯊꯜ ꯌꯥꯝ ꯌꯥꯝ ꯄꯤꯔꯤꯅꯦ
ꯃꯤꯅ ꯊꯣꯡꯕꯒ ꯄꯤꯖꯕꯒ ꯏꯁꯥꯅ ꯊꯣꯡ ꯍꯥꯎꯋꯦ ꯍꯥꯏꯗꯤ ꯍꯥꯎ ꯍꯥꯎꯅ ꯆꯥꯏꯌꯦ ꯏꯁꯥꯁꯦ ꯈꯔ
ꯕꯔꫭ
ꯆꯥꯏꯗ ꯄꯨꯛ ꯊꯟꯅꯕ ꯆꯥꯏꯑ ꯄꯨꯛꯇꯤ ꯊꯜꯂꯦ
ꯐꯩꯌꯦ ꯐꯩꯌꯦ ꯐꯩꯌꯦ
ꯅꯪꯗꯤ ꯏꯟꯁꯥꯡ ꯍꯥꯎꯇꯦꯅ ꯄꯨꯛ ꯊꯟꯗꯕꯤꯗ ꯇꯣꯛꯄꯗ ꯇꯧꯕꯄ꯭ꯔꯣ
ꯍꯣꯏ ꯑꯦꯟꯁꯥꯡ ꯍꯥꯎꯇꯕꯒꯤ ꯑꯩ ꯍꯧꯖꯤꯛꯐꯥꯎ ꯊꯟꯗꯦ ꯐꯝꯃꯤꯁꯦ ꯑꯗꯨꯒꯤꯅꯤ ꯊꯕꯛ ꯂꯩꯌꯦ
ꯈꯔ ꯉꯟꯅ ꯊꯣꯡꯉꯣ ꯑꯗ ꯏꯟꯁꯥꯗ ꯈꯔ ꯍꯥꯎꯍꯜꯂꯣ
ꯏꯟꯖꯥꯡ ꯍꯥꯎꯅꯤꯉꯥꯏ ꯀꯔꯤꯁꯨ ꯂꯩꯇꯦ
ꯑꯣ ꯑꯩꯅ ꯍꯣꯔꯦꯟ ꯊꯥꯕꯤꯔꯛꯑꯒꯦ ꯀꯩꯗꯧꯔꯒꯦ ꯅꯣꯏꯅꯌꯥꯝꯕ ꯂꯩꯔꯤꯁꯤꯗꯤ
ꯍꯣꯏꯅꯦꯍꯦ ꯅꯪ ꯂꯩꯔꯤ ꯁꯤꯕꯨ ꯅꯠꯇ꯭ꯔꯣ ꯀꯩꯅꯣ ꯑꯣꯏꯅ ꯆꯥꯁꯤꯀꯣ ꯑꯣꯛ ꯑꯣꯏꯅ ꯄꯤꯖꯕꯤꯌꯨꯀꯣ
ꯑꯣꯛ ꯑꯣꯛ ꯄꯤꯖꯒꯦ ꯑꯣꯛ ꯃꯈꯣꯡꯁꯨ ꯈꯔ ꯄꯨꯔꯛꯀꯦ ꯄ꯭ꯔꯦꯁꯔ ꯀꯨꯀꯔꯗ ꯀꯥꯞ ꯆꯥꯕꯗ ꯌꯥꯝ ꯍꯥꯎꯕꯅꯦ ꯑꯣꯛ ꯃꯈꯣꯡꯁꯨ
ꯑꯍꯣꯏꯅꯦ ꯌꯥꯏꯅꯦ ꯄꯨꯔꯛꯄꯤꯌꯨꯅꯦ ꯑꯩ
ꯀꯦꯖꯤ ꯃꯈꯣꯡ ꯀꯦ ꯖꯤ ꯑꯃ ꯃꯁꯥ ꯀꯦ ꯖꯤ ꯑꯃ ꯇꯧꯔꯗꯤ ꯌꯥꯔꯕꯣ
ꯌꯥꯔꯅꯤ ꯌꯥꯝꯃꯟꯈ꯭ꯔꯦ ꯑꯩ ꯆꯥꯕ ꯉꯝꯃꯔꯣꯏ
ꯄꯤꯁꯇꯣ ꯆꯥꯎ ꯆꯥꯎꯅ ꯀꯛꯑꯒ ꯃꯨꯛꯕꯥꯥꯡ ꯇꯧꯁ ꯁꯦ ꯄꯩꯁꯥ ꯇꯥꯟꯁꯦ
ꯑꯁ ꯑꯩ ꯌꯨꯇꯕꯇ ꯆꯪꯕꯗꯤ ꯇꯜꯂꯦꯍꯦ ꯚꯤꯗꯤꯑꯣ ꯅꯝꯕꯗꯤ ꯇꯜꯂꯦ ꯑꯩ
ꯃꯃꯥꯏꯗꯣ ꯅꯪꯒꯤ ꯅꯪꯒꯤ ꯏꯁꯄꯦꯛ ꯑꯃ ꯎꯞꯄꯒ ꯃꯥ ꯃꯥꯁ ꯎꯞꯄꯗꯤ ꯌꯥꯔꯦ ꯏꯁꯄꯦꯛ ꯑꯃ ꯎꯞꯄꯒ ꯑ
ꯃꯥꯁꯖ ꯎꯞꯄꯒ ꯑꯃꯨꯛꯕꯥꯡ ꯇꯧꯔꯗꯤ ꯐꯖꯔꯅꯤꯗꯣ
ꯃꯥꯁꯖ ꯅꯠꯇꯦ ꯑꯩꯅ ꯍꯥꯏꯕꯗꯤ ꯍꯥꯞꯄꯣ ꯇꯨꯄꯤ ꯑꯃ ꯍꯥꯞꯄꯣ
ꯎꯝ
ꯑꯗꯒ ꯆꯥ ꯆꯥꯕꯗꯨ ꯈꯔ ꯊꯨꯅ ꯆꯥꯒꯗꯅꯩ ꯃꯤ ꯃꯤꯅ ꯄꯥꯝꯅꯕꯗꯣ ꯌꯦꯡꯕꯗ
ꯀꯦꯕ ꯑꯥ ꯀꯦꯕ ꯍꯩꯕ ꯈꯣꯠꯄ ꯍꯩꯕ ꯈꯔ ꯄꯨꯔꯛꯑꯣ ꯑꯩ ꯀꯦꯕ ꯍꯩꯇꯦꯕ ꯀꯦꯕ ꯍꯩꯕꯁꯤꯡꯅ ꯀꯦꯔꯗꯤ ꯁꯛꯇꯣ ꯈꯔ ꯑꯣꯟꯍꯜꯂꯒ
ꯏꯆꯝ ꯆꯝꯕ ꯃꯤ ꯁꯥꯗꯣꯏꯅꯦ ꯀꯦꯕ ꯃꯤ ꯁꯥꯍꯟꯂ ꯐꯨꯂꯤꯠ ꯄꯠꯄ ꯈꯔ ꯄꯨꯔꯛꯑꯒ ꯑꯥ ꯂꯋꯥꯏ ꯅꯨꯄꯤꯅꯦ ꯑꯩꯅ ꯁꯥꯍꯜꯂꯒ ꯆꯥꯍꯟꯗꯣꯏꯅꯦ
ꯅꯪꯒꯤ ꯁꯤꯗꯤ ꯄꯨꯔꯥ ꯀꯥꯗꯔ ꯑꯃ ꯌꯥꯎꯅ ꯇꯧꯏꯀꯣ
ꯏꯝꯐꯜ ꯏꯝꯐꯥꯜ ꯑꯦꯔꯤꯌꯥꯗ ꯂꯩꯕꯁꯤꯡꯗꯤ ꯏꯝꯐꯥꯜ ꯅꯨꯄꯤꯁꯤꯡꯒꯤ ꯑꯔꯕ ꯅꯨ ꯅꯨꯄꯤꯁꯤꯡꯗꯤ ꯆꯥꯛ ꯈꯨꯠ ꯆꯥꯗ ꯂꯣꯏ ꯈꯪꯉꯕꯅꯤꯅ ꯗ꯭ꯔꯥꯏꯕꯦꯟꯁꯤꯡ ꯑꯥ ꯃꯅꯨꯡꯗ
ꯑ
ꯂꯋꯥꯏ ꯅꯨꯄꯤꯁꯤꯅ ꯀꯔꯤꯃꯥꯏ ꯆꯥꯕ ꯍꯥꯏꯕꯗꯨ ꯎꯍꯟꯅꯕ ꯌꯨꯚꯔ ꯌꯝꯒꯅꯤ ꯑꯗꯨꯗꯤ
ꯑꯣꯁ ꯅꯪꯁꯦ ꯀꯣꯛ ꯌꯥꯝ ꯋꯥꯡꯉꯤꯀꯣ ꯌꯥꯏ ꯌꯥꯏ ꯅꯪ ꯌꯥꯝ ꯁꯞꯁꯀ꯭ꯔꯥꯏꯕꯔ ꯌꯥꯝ ꯇꯥꯟꯒꯅꯤ ꯌꯥꯝ ꯊꯨꯅ
ꯑ ꯑꯗꯨꯅꯦ ꯑꯗꯨꯃꯥꯏꯅ ꯇꯧꯗꯣꯏꯅꯦ ꯃꯤꯡꯁꯦꯐꯧ
ꯑꯗꯣ ꯅꯪ ꯅꯪ ꯍꯥꯡꯈ꯭ꯔꯣ ꯀꯩꯅꯣ ꯍꯥꯡꯈ꯭ꯔꯣ ꯑꯩ ꯁꯞꯁꯀ꯭ꯔꯥꯏꯞ ꯇꯧꯕꯤꯔꯒꯦ
ꯇꯧꯕꯤꯕ ꯅꯠꯇꯦ ꯅꯪꯁꯨ ꯑꯩꯒꯤ ꯄꯥꯔꯠꯅꯔ ꯑꯣꯏꯗꯣꯏꯅꯦ ꯆꯥꯝ ꯆꯥꯃꯤꯟꯅꯕꯗ ꯑꯅꯤꯃꯛ ꯆꯥꯃꯤꯟꯅꯔꯒ ꯑꯩꯅ ꯄꯨꯔꯛꯄꯁꯦ ꯃꯅꯤꯄꯨꯔꯤ ꯂꯣꯟꯁꯨ ꯈꯪꯗꯦ ꯂꯋꯥꯏ ꯄꯤꯅꯦ ꯃꯥꯅ ꯆꯥꯕꯁꯦ ꯀꯩꯅꯃꯣ ꯆꯥꯕ꯭ꯔꯥ ꯌꯦꯡꯁꯤ ꯇꯧꯔꯒ ꯇꯥꯖꯟ ꯒꯤ ꯃꯆꯥꯅꯨꯄꯤ ꯑꯍꯟꯅꯤ ꯍꯥꯏꯔꯒ ꯀꯣ ꯃꯤ ꯀꯁꯦ ꯃꯤꯅ ꯃꯤꯡꯒꯩꯁꯦ ꯃꯤꯅ ꯁꯨꯝꯨꯡꯇꯥ ꯇꯥꯗ꯭ꯔꯤꯕ ꯃꯤꯡ ꯑꯃ ꯊꯣꯟꯖꯤꯜꯂꯒꯅꯦ ꯑꯍꯥꯟꯕꯗ꯭ꯔ
ꯑꯣ ꯑꯣ ꯐꯖꯔꯦꯅꯦ
ꯎꯝ
ꯑꯗꯣ ꯍꯥꯎꯇꯕꯗꯤ ꯆꯥꯔꯣꯏꯁꯤꯀꯣ ꯑꯍꯥꯎ ꯑꯍꯥꯎꯕ ꯈꯔ ꯄꯨꯔꯛꯎꯀꯣ
ꯌꯥꯔꯦ ꯍꯥꯎ ꯃꯆꯨ ꯐꯖꯍꯜꯂꯒ ꯂꯣꯏꯔꯦ ꯍꯥꯎꯕ ꯍꯥꯎꯇꯕꯗꯨꯗꯤ ꯈꯪꯉꯔꯣꯏ
ꯇꯜꯂꯦ ꯃꯆꯨ ꯐꯖꯔꯒ ꯍꯥꯎꯗ꯭ꯔꯗꯤ ꯑꯩ ꯆꯥꯕ ꯉꯝꯃꯣꯏ ꯆꯪꯉꯣꯏꯌꯦ ꯑꯩ
ꯅꯪ ꯅ ꯇꯥꯡ ꯑꯣꯈꯣꯏꯕ ꯃꯇꯝꯗ ꯕꯤꯗꯤꯑꯣ ꯇꯨꯁ ꯇꯧꯔꯒ ꯏꯁꯤꯡ ꯊꯥꯛꯑꯒ ꯏꯁꯤꯡ ꯊꯛꯍꯜꯂꯒ ꯆꯥꯕ ꯌꯥꯔꯦ ꯍꯥꯏꯔ
ꯇꯧꯔꯒ ꯌꯦꯟꯁꯥꯡꯁꯤꯡꯗꯣ ꯂꯣꯏ ꯍꯨꯟꯗꯣꯛꯄꯤꯒꯦ ꯑꯩꯅ ꯑꯗꯨꯒ ꯆꯥꯕ ꯂꯣꯏꯈ꯭ꯔꯦ ꯍꯥꯏꯔꯤꯉꯩ
ꯎꯝ
ꯉꯥꯅꯨꯒꯨꯝꯕ ꯌꯦꯟꯒꯨꯝꯕ ꯑꯥ ꯄꯤꯁ ꯄꯤꯁ ꯇꯧꯗꯕꯤꯗ ꯃꯄꯨꯝ ꯃꯄꯨꯝ ꯃꯨꯛꯕꯥꯥꯡ ꯇꯧꯁꯦ ꯆꯦꯂꯦꯟꯖ ꯇꯧꯅꯁꯦ
ꯃꯄꯣꯝ ꯌꯦꯟꯗꯤ ꯌꯥꯏ ꯉꯥꯅꯨꯗꯤ ꯇꯜꯂꯦꯍꯦ ꯁꯔꯨ ꯉꯥꯛꯇ ꯀꯃꯥꯏꯅ ꯆꯥꯗꯣꯏꯅꯣ
ꯉꯥꯅꯨ ꯉꯥꯅꯨꯁꯨ ꯆꯥꯕ ꯌꯥꯕ ꯅꯠꯇ꯭ꯔꯣ
ꯉꯥꯅꯨꯗꯣ ꯃꯣꯏꯗꯤ ꯃꯄꯨꯝ ꯇꯧꯕꯗꯣ ꯆꯠꯅꯗꯦꯕ ꯀꯥꯟꯅꯗꯦꯕ
ꯑꯣ ꯑꯁ ꯅꯪ ꯌꯥꯝ ꯇꯟꯕ ꯃꯤ ꯑꯣꯏꯔꯦ
ꯇꯟꯕꯗꯤ ꯇꯟꯥꯟꯕꯅꯦ ꯗꯔꯀꯥꯔ ꯂꯩꯇꯕ ꯄꯣꯠꯇ ꯊꯣꯉ ꯑ ꯍꯥꯥꯞꯄꯗꯨꯣ ꯇꯜꯂꯦꯕ ꯗꯔꯀꯥꯔ ꯑꯣꯏꯕ ꯄꯣꯠꯇꯗꯤ ꯇꯟꯗꯦꯕꯀꯣ
ꯑꯣ ꯌꯥꯝ ꯁꯤꯡꯕ ꯃꯤꯅꯦꯅꯦ ꯅꯪꯁꯦ
ꯑꯗꯨꯅꯕꯨꯅꯤꯌꯥꯝꯕꯅꯅꯦ ꯄ꯭ꯔꯤꯊꯤꯕꯤꯁꯦ ꯈꯣꯡꯅ ꯅꯪꯉꯣꯟꯗꯒꯤ ꯍꯦꯟꯅ ꯍꯥꯟꯅ ꯅꯦꯠꯂꯒ ꯑꯦꯛꯁꯄꯤꯔꯤꯌꯦꯟꯁ ꯀꯌꯥ ꯇꯂꯒ ꯂꯕꯅꯤꯅꯦ
ꯍꯩꯅꯦ ꯍꯣꯏꯅꯦ ꯆꯨꯝꯃꯤꯅꯦ
ꯑꯗꯨꯅꯕꯨ ꯅꯣꯏ ꯃꯌꯥꯝꯅ ꯑꯩꯉꯣꯟꯗ ꯀꯀꯥ ꯀꯧꯔꯤꯁꯦ ꯑꯗꯨꯒꯤ ꯅꯠꯇ꯭ꯔꯣ
ꯃꯥꯅꯤ ꯀꯀꯥ
ꯀꯀꯥꯅ ꯏꯕꯦꯝꯃꯥꯟ ꯅꯨꯡꯁꯤꯕ ꯀꯥꯏꯗꯦ ꯀꯥꯏꯗꯦ
ꯂꯣꯏꯔꯦ ꯑꯗꯣ ꯅꯪ ꯃꯅꯤꯄꯨꯔꯤ ꯏꯁꯩꯒꯨꯝꯕ ꯌꯥꯝ ꯇꯥꯕ꯭ꯔꯥ
ꯇꯥꯕꯗ ꯅꯠꯇꯅꯦ ꯁꯛꯏꯅꯦꯕ ꯑꯥ ꯎꯝ ꯑ ꯀꯨꯟꯖꯣꯏ ꯕꯤꯍꯥꯔꯤꯅ ꯒꯤ ꯏꯁꯩ ꯃꯥꯏꯕꯝ ꯀꯨꯟꯖꯣ ꯕꯤꯍꯥꯔꯤꯒꯤ ꯏꯁꯩ ꯁꯩꯔꯦꯡꯕ ꯃꯥꯏꯕꯝ ꯀꯨꯟꯖꯣ ꯕꯤꯍꯥꯔꯤ ꯁꯩꯔꯥꯡꯕ ꯅꯣꯡꯃꯥꯏꯊꯦꯝ ꯄꯥꯔꯤꯒꯤ ꯏꯁꯩ ꯁꯛꯂꯥꯎꯔ
ꯑꯁ ꯑꯩ ꯀꯔꯤꯝꯇ ꯈꯪꯗꯦꯍꯦ
ꯃꯇꯝ ꯏꯁꯩ ꯃꯇꯝ ꯏꯁꯩ ꯏꯁꯩꯥꯏ ꯄꯥꯔꯥ ꯅꯠꯇꯒꯅ ꯑ ꯈꯨꯅꯨꯡ ꯏꯁꯩ ꯄꯥꯝꯕ꯭ꯔꯥ ꯀꯔꯤ ꯏꯁꯩ ꯄꯥꯝꯕ꯭ꯔꯣ ꯍꯔꯦꯟ ꯁꯛꯄꯤꯒꯦ
ꯌꯥꯏꯗ ꯌꯥꯏꯌꯦ ꯑꯩꯗꯤ ꯏꯁꯩ ꯌꯥꯝ ꯇꯥꯕ ꯃꯤ ꯅꯠꯇꯦꯗ ꯁꯛꯄ ꯃꯤꯅꯦ ꯑꯩꯁꯨ ꯇꯥꯗꯕꯤꯗ ꯁꯛꯄ ꯃꯤꯅꯦ
ꯍꯌꯦꯡ ꯔꯦꯗꯤꯑꯣꯁ ꯁꯟ
ꯁꯛꯂꯛꯑꯣ ꯉꯥꯏꯔꯝꯒꯦꯀꯣ ꯄꯨꯡ ꯀꯌꯥꯗꯅꯣ
ꯃꯦꯒꯥꯍꯔꯁ ꯆꯥꯝꯃꯒ ꯀꯨꯟꯇ꯭ꯔꯦꯠ ꯗꯁꯅꯤꯛ ꯁꯨꯞꯅ ꯁꯟꯗꯣꯛꯂꯤꯕ ꯂꯥꯏꯐ ꯇ꯭ꯔꯣꯅꯤꯡ ꯄ꯭ꯔꯣꯒꯥ꯭ꯔꯥꯝꯒꯤ ꯄꯨꯡ ꯅꯤꯄꯥꯜ ꯃꯈꯥꯏꯗ ꯁꯥꯠꯂꯛꯑꯅꯤ
ꯑꯣ ꯑꯩ ꯉꯥꯏꯔꯒꯦꯀꯣ ꯍꯌꯦꯡꯁꯦ
ꯍꯣꯏ ꯉꯥꯏꯌꯣ ꯆꯥꯛ
ꯕꯤꯗ ꯆꯥꯛꯀ ꯆꯥꯗꯕꯤꯗ ꯉꯥꯏꯔꯒ ꯂꯩꯒꯦ
ꯏꯔꯨ ꯏꯔꯨ ꯏꯔꯨꯕ ꯂꯣꯏꯔꯦꯗꯅ ꯕ꯭ꯔꯁ ꯅꯨꯡ ꯇꯧꯕ ꯂꯣꯏꯔꯦꯒ ꯕ꯭ꯔꯦꯛꯐꯥꯁ ꯂꯣꯏꯔꯦꯗꯅ
ꯎꯝ
ꯑꯗꯨꯒ ꯃꯊꯛꯇ ꯃꯈꯥꯗ ꯐꯥꯥꯛ ꯊꯥꯔꯣ
ꯎꯝ
ꯆꯥꯛ ꯃꯊꯛꯇꯨꯗ ꯑꯩꯈꯣꯏꯒꯤ ꯐꯤ ꯑꯉꯥꯎꯕ ꯑꯃ ꯑꯃꯨꯛ ꯍꯥꯞꯄꯣ ꯑꯗꯨꯒ ꯐꯤ ꯑꯉꯥꯎꯕꯒꯤ ꯃꯊꯛꯇ ꯐꯝꯃꯒ ꯑꯩꯗ ꯊꯥꯔꯒ ꯇꯥꯔ
ꯑꯁ ꯍꯅꯨꯕꯤꯃꯥꯟꯖꯂꯑ
ꯑꯩꯒꯤ ꯃꯈꯣꯟꯁꯦ ꯌꯥꯝꯅ ꯅꯨꯡꯁꯤꯕ ꯃꯈꯣꯟꯅꯤꯅꯀ
ꯗꯤꯃꯥꯟ ꯌꯥꯝ ꯂꯥꯛꯀꯅꯤꯀꯣ
ꯍꯌꯦ ꯀꯗꯥꯏ ꯀꯗꯥꯏ ꯆꯠꯀꯦꯔꯣ ꯏꯕꯦꯝꯃ
ꯑꯩꯁꯦ ꯁꯦꯀꯦꯟ ꯍꯦꯟ ꯈꯟꯕ ꯆꯠꯀꯅꯤ ꯉꯁꯤ ꯕꯖꯥꯔꯗ
ꯉꯁꯤꯕꯨ ꯁꯟꯗꯦꯁꯨ ꯅꯠꯇꯅ ꯄꯣꯠ ꯆꯩ ꯇꯥꯡꯉꯤꯅꯦ ꯅꯨꯃꯤꯠ ꯐꯠꯇꯦꯅꯦ ꯅꯪꯕꯣ
ꯐꯩꯌꯦꯦ ꯐꯩꯌꯦ ꯁꯦꯀꯦꯟ ꯍꯦꯟꯕꯨꯛ ꯀꯌꯥꯝ ꯇꯥꯡꯍꯟꯒꯦꯅꯦ ꯌꯥꯝ ꯍꯣꯡ ꯍꯣꯡꯅ ꯐꯩꯌꯦ ꯄꯥꯛ ꯀꯨꯟ ꯀꯨꯟꯊ꯭ꯔꯥꯒꯤ ꯄꯥꯎ ꯂꯩꯌꯦ
ꯄꯨꯡ ꯑꯅꯤꯒꯤ ꯃꯃꯥꯡꯗ ꯆꯠꯊꯣꯛꯄꯁꯦ ꯆꯠꯂꯨ ꯆꯠꯂꯨ ꯈꯨꯗꯤꯡꯗ ꯃꯥꯡꯒꯨ ꯑꯣꯏꯒꯅꯨ ꯍꯥꯏꯕ ꯂꯩꯌꯦꯅꯦ
ꯑꯁ ꯑꯗꯨꯒꯨꯝꯕ ꯑꯩꯉꯣꯟꯗ ꯂꯩꯇꯦ ꯃꯤ ꯃꯤꯗ ꯂꯩ ꯅꯦ ꯅꯪꯅ ꯈꯟꯖꯔꯒ ꯅꯪꯒꯤ ꯊꯣꯛꯄꯅꯦ ꯑꯩꯗꯤ
ꯂꯣꯏ ꯂꯣꯏ ꯂꯩꯕꯅꯦ ꯅꯣꯏꯅ ꯑꯉꯥꯡ ꯑꯣꯏꯕꯒꯤ ꯈꯪꯗꯦ ꯇꯧꯔꯤꯅꯣ
ꯑꯁ ꯑꯗꯨꯒꯨꯝꯕ ꯆꯥꯟꯅꯗ꯭ꯔꯦ ꯍꯧꯖꯤꯛ ꯑꯩꯉꯣꯟꯗ ꯑꯗꯨꯒꯨꯝꯕ ꯆ